ꯍꯣꯏ ꯇꯥꯏ ꯅꯦꯋꯥꯛꯅꯔ ꯀꯔꯤꯅ ꯈꯪꯗꯦ ꯑꯩ ꯑꯁ ꯍꯧꯖꯤꯛꯗꯤ ꯑꯗꯨꯝ ꯌꯨꯝꯗ ꯂꯩꯔꯒ ꯍꯧꯖꯤꯛ ꯀ꯭ꯔꯤꯁꯨ ꯇꯧꯗꯦꯗ ꯏꯃꯥ ꯏꯄꯥ ꯆꯔꯇ ꯎꯝ ꯆꯠꯈ꯭ꯔꯦ ꯆꯠꯈ꯭ꯔꯕ ꯑꯩ ꯃꯗꯨ ꯉꯥꯏꯔꯤꯕ ꯆꯥꯛ ꯆꯥꯅꯤꯡꯉꯥꯏ
ꯑꯣ ꯉꯟꯂꯤꯍꯦ ꯆꯥꯛ ꯆꯥꯅꯕ ꯀꯔꯤꯅꯣ
ꯑꯦ ꯍꯦ ꯍꯦ ꯍꯦ ꯑꯩꯈꯣꯏꯗꯤ ꯑꯗꯨꯝ ꯉꯟꯅ ꯆꯥꯕꯅꯦ ꯁꯤꯛꯁꯀꯨꯝꯕꯗ ꯑꯗꯨꯝ ꯆꯥꯕꯅꯦ ꯅꯦ
ꯉꯜꯂꯤꯍꯦ
ꯅꯪꯗꯤ ꯀ꯭ꯔꯤ ꯇꯧꯔꯤꯅꯣ
ꯑꯗꯨꯝ ꯍꯧꯖꯤꯛ ꯑꯗꯨꯝ ꯐꯝꯔꯒ ꯂꯩꯌꯦꯗ ꯍꯥ ꯍꯤ
ꯆꯥꯛ ꯊꯣꯡꯉꯕꯣ
ꯆꯥꯛꯇꯤ ꯊꯣꯡꯈ꯭ꯔꯦ ꯏꯟꯁꯥꯡꯗꯤ ꯊꯣꯡꯗ꯭ꯔꯤ ꯍꯤ ꯍꯤ
ꯀꯩ ꯍꯦꯟꯁꯥꯡ ꯊꯣꯡꯒꯦ ꯍꯟꯗ
ꯈꯪꯗꯦꯗ ꯑꯗꯨꯝ ꯊꯣꯡꯕ ꯍꯧꯔꯀꯥꯟꯗ ꯈꯪꯅꯤꯗ
ꯏꯁ ꯑꯍꯥꯎꯕ ꯊꯣꯡꯉꯣ ꯑꯍꯥꯎꯕ ꯂꯩꯕ꯭ꯔꯣ
ꯑꯍꯥꯎꯕꯤꯁꯤꯀꯣ ꯂꯩꯇꯦ ꯅꯪ ꯊꯥꯔꯛꯇꯕꯅꯤꯅ ꯍꯦ ꯍꯦ ꯍ ꯍ ꯍ
ꯑꯥ ꯋꯥꯔꯤꯖꯦ ꯅꯨꯉꯥꯏꯊꯣꯛꯀꯗꯕꯅꯤꯅꯦ ꯄꯨꯟꯁꯤꯁꯦ ꯊꯥꯔꯛꯅꯤꯉꯥꯏꯁꯨ ꯄꯩꯁꯥ ꯂꯩꯇꯦꯅꯦ
ꯑꯥ ꯐꯒꯤ ꯇꯧꯕꯅꯤꯗ ꯍꯥ ꯍꯥ ꯍꯥ
ꯅꯪ ꯀꯣꯂꯦꯖ ꯀꯥꯔꯤꯔꯣ
ꯀꯣꯂꯦꯖ ꯀꯥꯕ ꯂꯣꯏꯔꯦ
ꯑꯣ ꯀꯣꯂꯦꯖ ꯀꯥꯕ ꯂꯣꯏꯔꯦ
ꯎꯝ
ꯀꯔꯤ ꯑꯣꯅꯔꯁ ꯂꯧꯕ꯭ꯔꯣ
ꯑꯩꯁꯦ ꯁꯨꯝ ꯃꯤꯅ ꯂꯧꯅꯩ ꯍꯥꯏꯅ ꯕꯣꯇꯅꯤ ꯂꯧꯔꯝꯃꯦ
ꯕꯣꯇꯅꯤ ꯑꯥ ꯑꯗꯨꯗꯤ ꯅꯪ ꯍꯧꯖꯤꯛ ꯇ꯭ꯔꯦꯟꯅꯤꯡꯒꯨꯝꯕ ꯆꯠꯂꯝꯕ꯭ꯔꯣ
ꯀꯩꯝꯇ ꯆꯠꯇꯦ ꯑꯗꯨꯝ ꯐꯝꯔꯒ ꯂꯩꯌꯦ
ꯌꯨꯝꯗ
ꯌꯨꯝꯗ ꯑꯗꯨꯝ ꯐꯝꯔꯒ ꯂꯩꯌꯦ
ꯑꯦꯁ ꯑꯗꯣ ꯅꯪ ꯀꯔꯤ ꯀꯔꯤ ꯄ꯭ꯂꯥꯟ ꯇꯧꯕ꯭ꯔꯣ
ꯐꯝꯅꯕꯅꯦ ꯍꯥꯏꯌꯦꯕ
ꯑꯦꯁ ꯀꯔꯤ ꯇꯧꯒꯦ ꯍꯥꯏꯅꯗꯤ ꯈꯟꯕ
ꯈꯪꯗꯦ ꯀꯔꯤ ꯇꯧꯁꯤꯔ
ꯏꯁ
ꯇꯟꯂꯦꯗ
ꯇꯟꯂꯦ ꯍꯥꯏ ꯏꯁ
ꯑꯩꯁꯦ ꯑꯩꯗꯤ ꯑꯗꯨꯝ ꯍꯧꯖꯤꯛ ꯌꯨꯝꯗ ꯂꯩꯌꯦ ꯑꯗꯣ ꯑꯉꯥꯡꯁꯤꯡ ꯈꯔ ꯀꯣ ꯂꯥꯏꯔꯤꯛ ꯇꯥꯛꯑꯦ ꯑꯗꯨꯒ ꯑꯩꯁꯨ ꯑꯗꯨꯝ ꯂꯥꯏꯔꯤꯛ ꯌꯨꯝꯗ ꯑꯗꯨꯝ ꯂꯥꯏꯔꯤꯛ ꯇꯧꯔꯒ ꯂꯥꯏꯔꯤꯛ ꯄꯥꯔꯒ ꯑꯗꯨꯝ ꯂꯩꯌꯦꯗ
ꯑꯣ ꯑꯣ ꯑꯣ ꯅꯪ ꯑꯣꯖꯥ ꯑꯣꯖꯥ ꯇꯧꯕ꯭ꯔꯣ ꯄ꯭ꯔꯥꯏꯚꯦꯠ ꯁ꯭ꯀꯨꯜꯒꯨꯝꯕꯗ
ꯑꯣꯖꯥ ꯃꯆꯥꯥ ꯑꯃ
ꯑꯣꯖꯥ ꯃꯆꯥ ꯑꯃ ꯑꯆꯧꯕ ꯅꯠꯇꯦꯀꯣ ꯃꯆꯥ ꯑꯃ
ꯑꯥ ꯁꯝꯊꯤꯡ ꯏꯁ ꯕꯦꯠꯔ ꯗꯦꯟ ꯅꯊꯤꯡ ꯍꯥꯏꯔꯤꯗꯣ
ꯃꯤꯅ ꯇꯧꯅꯩ ꯍꯥꯏꯅ ꯀꯣ ꯍꯥꯏꯁ ꯃꯤ ꯃꯤꯁ ꯃꯆꯥ ꯃꯆꯥ ꯇꯧꯅꯩ ꯍꯥꯏꯅ ꯇꯧꯕꯗꯣ
ꯇꯧꯒꯗꯕꯅꯦ ꯐꯔꯤ ꯂꯩꯕ ꯌꯥꯗꯦ
ꯈꯪꯗꯦꯅꯦ ꯑꯉꯥꯡꯁꯤꯡꯁꯦ ꯂꯣꯏꯅ ꯋꯥꯕ ꯇꯥꯔꯦ ꯑꯩ ꯀꯨꯏꯅ ꯇꯧꯔꯗꯤ
ꯅꯪꯁꯨ ꯑꯦꯡꯒꯔ ꯑꯥ ꯇꯦꯝꯄꯔ ꯏꯁꯨ ꯂꯩꯕ꯭ꯔꯣ
ꯑꯗꯨꯅꯦ ꯌꯥꯏꯠ ꯀꯥ ꯂꯥꯎꯕꯗꯀꯣ ꯅꯦꯛꯁ ꯀ꯭ꯂꯥꯁꯇꯁꯨ ꯂꯣꯏꯅ ꯇꯥꯈ꯭ꯔꯕꯅꯤ ꯂꯥꯎꯃꯟꯕꯒꯤ ꯈꯣꯟꯒꯁꯦ ꯑꯣ ꯃꯥꯏ ꯍꯣꯗ ꯑꯗ ꯈꯣꯟ ꯀꯁꯦ ꯌꯥꯗ꯭ꯔꯕꯅꯦ
ꯑꯩꯗꯤ ꯅꯨꯄꯤ ꯑꯦꯡꯒꯔ ꯏꯁꯨ ꯂꯩꯕ ꯀꯤꯌꯦ
ꯑꯗꯨꯅꯦ ꯑꯁ ꯑꯉꯥꯡꯁꯤꯡꯅ ꯍꯥꯏꯕꯅꯦ ꯐꯔꯗꯤ ꯀꯌꯥꯃꯨꯛ ꯐꯕ꯭ꯔꯥ ꯐꯠꯇ꯭ꯔꯗꯤ
ꯑꯦ ꯅꯨꯄꯥꯗꯒꯤ ꯍꯦꯜꯂꯦꯕ
ꯑꯁ ꯅꯨꯄꯥꯗꯤ ꯑꯥꯗ ꯂꯩꯍꯧꯔꯕꯅꯤ
ꯑꯈꯣꯏꯁꯨꯀꯣ ꯏꯪ ꯇꯞꯀꯦ ꯍꯥꯏꯗꯤ ꯇꯧꯔꯨꯕꯅꯦꯕ ꯑꯗꯨ ꯑꯉꯥꯡꯁꯤꯡꯅ ꯑꯗꯨꯝ ꯌꯥꯗꯦ
ꯑꯈꯣꯏꯁꯨ ꯑꯗꯨꯝ ꯏꯪ ꯇꯞꯔꯒꯗꯤ ꯂꯩꯅꯤꯡꯉꯦꯕ ꯃꯤꯒꯨꯝꯅ
ꯑꯗꯣ ꯑꯁꯤ ꯑꯉꯥꯡꯁꯤꯡꯁꯦ ꯁꯨꯞꯌꯥ ꯌꯥꯗꯦꯅ
ꯅꯪ ꯀꯔꯤ ꯁꯀꯨꯜꯗꯒꯤ ꯑꯥ ꯀꯣꯂꯦꯖ ꯒ꯭ꯔꯦꯖꯨꯋꯦꯁꯟ ꯂꯣꯏꯕ꯭ꯔꯣ
ꯈꯪꯗꯦꯍꯦ ꯑꯗꯨꯗꯤ
ꯅꯪ ꯑꯦꯝ ꯃꯦꯗꯤ ꯇꯝꯃꯣꯏꯗ꯭ꯔꯣ
ꯇꯝꯃꯔꯣꯏꯗ
ꯊꯝꯃꯔꯣꯏ
ꯎꯝ
ꯇ꯭ꯔꯦꯅꯤꯡ ꯒꯨꯝꯕꯁꯨ ꯆꯠꯂꯣꯏ
ꯆꯠꯂꯣꯏ ꯑꯦꯛꯖꯥꯝꯒꯨꯝꯕ ꯑꯗꯨꯝ ꯍꯣꯠ ꯅꯥꯔꯒ ꯂꯩꯈ꯭ꯔꯒꯦ
ꯑꯣ ꯅꯪ ꯚꯇꯥꯅꯤ ꯂꯧꯔꯗꯤ ꯃꯦꯗꯤꯀꯥꯜꯒꯨꯝꯕ ꯆꯠꯄ ꯌꯥꯔꯦꯅꯦ
ꯆꯠꯄꯗꯤ ꯌꯥꯏꯌꯦ ꯑꯗꯣ ꯑꯗꯨꯝ ꯇꯜꯂꯛꯈ꯭ꯔꯦ
ꯀ꯭ꯔꯤꯒꯤ
ꯈꯪꯗꯦꯅꯦ
ꯁꯤꯌꯥ ꯅꯪꯅ
ꯚꯣꯠꯇꯅꯤꯗꯤ ꯑꯗꯨꯝ ꯒ꯭ꯔꯦ ꯒ꯭ꯔꯦꯖꯨꯌꯦꯁꯟꯒꯤ ꯑꯗꯣ ꯃꯦꯗꯤꯀꯦꯜ ꯑꯗꯨꯝ ꯆꯠꯇ꯭ꯔꯁꯨ ꯑꯇꯣꯞꯄ ꯌꯥꯝ ꯂꯩ ꯍꯥꯏꯅ ꯑꯗꯨꯝ ꯂꯩꯈ꯭ꯔꯦ
ꯍꯣꯏ ꯑꯇꯣꯞꯄꯗꯤ ꯌꯥꯝꯗꯤ ꯂꯩꯌꯦ
ꯍꯧꯖꯤꯛꯇꯤ ꯑꯃꯨꯛꯀ ꯇ꯭ꯔꯦꯅꯤꯡ ꯆꯠꯂꯁꯨ ꯑꯌꯥꯝꯕ ꯇ꯭ꯔꯦꯅꯤꯡ ꯈꯣꯏ ꯇꯤꯆꯨꯋꯦꯁ ꯂꯦꯚꯦꯜꯗꯒꯤ ꯑꯗꯨꯝ ꯆꯪꯕꯅꯤꯅ ꯀꯣ ꯒ꯭ꯔꯦꯖꯨꯋꯦꯠ ꯂꯦꯚꯦꯜꯒꯨꯝꯕꯗ ꯑꯗꯨꯝ ꯇ꯭ꯔꯦꯅꯤꯡ ꯑꯃꯨꯛꯀ ꯆꯠꯂꯗꯤ ꯆꯍꯤ ꯈꯔ ꯑꯃꯨꯛꯀ ꯇ꯭ꯔꯦꯅꯤꯡ ꯆꯠꯀꯅꯤ ꯑꯃꯨꯛꯀ ꯊꯕꯛ ꯍꯣꯠꯅꯒꯅꯤ ꯃꯇꯝꯗꯣ ꯁꯦꯁ
ꯃꯇꯝ ꯂꯩꯔꯤꯗ
ꯑꯗꯨꯕꯨꯗꯤ ꯆꯨꯝꯃꯦꯗ ꯃꯇꯝꯕꯨꯗꯤ ꯇꯩꯔꯤꯗ
ꯅꯪ ꯆꯍꯤ ꯀꯌꯥ ꯁꯨꯔꯦ
ꯑꯁ ꯅꯣꯏ ꯕꯣꯛꯇꯒꯤ ꯍꯜꯂꯝꯅꯤ
ꯑꯈꯣꯏꯗꯤ ꯑꯉꯥꯡꯅꯦ ꯑꯁꯦꯡꯕ
ꯑꯗꯨꯅꯦ ꯅꯣꯏꯅꯕꯣꯛ ꯈꯣꯏꯗꯒꯤ ꯑꯈꯣꯏꯅ ꯍꯜꯂꯝꯅꯤꯕ
ꯑꯗꯣ ꯍꯥꯏꯔꯣ
ꯍꯦ ꯍꯦꯍꯦ ꯑꯗꯨ ꯍꯥꯏꯔꯣ ꯑꯗꯣ ꯍꯥꯏꯔꯔꯣꯏ
ꯑꯩꯗꯤ ꯕꯤꯁꯦꯝꯅ ꯀ꯭ꯂꯥꯁ ꯇꯨꯋꯦꯞ ꯄꯥꯁ ꯇꯧꯔꯛꯄꯅꯦ
ꯎꯝ ꯑꯗꯨꯅꯦ ꯑꯩꯅ ꯍꯥꯏꯗ꯭ꯔꯣ ꯑꯉꯥꯡꯁꯤꯡꯅꯦ ꯍꯥꯏꯅ
ꯏꯁ ꯏꯁ ꯅꯪꯅ ꯍꯥꯏꯔꯤꯁꯦ ꯑꯩꯈꯣꯏꯁꯦ ꯑꯉꯥꯡꯁꯤꯡꯅꯦ ꯍꯥꯏꯔꯒ ꯀꯔꯤ ꯀꯔꯤ ꯋꯥꯈꯜ ꯈꯟꯕ꯭ꯔ ꯈꯪꯗꯦꯗ
ꯏꯁ ꯄꯤꯇ꯭ꯔꯨ ꯃꯆꯥ ꯍꯥꯏꯔꯒ ꯑꯉꯥꯡ ꯑꯩꯉꯣꯟꯗ ꯀꯣꯜꯇꯧꯔꯦ ꯍꯥꯏ ꯈꯟꯕ꯭ꯔꯣ
ꯑꯗꯨꯃꯥꯏꯗꯤ ꯍꯥꯏꯔꯣꯏꯍꯦ
ꯌꯤ
ꯍꯥꯏꯕꯤꯔꯣꯏꯗ ꯍꯥꯏꯕꯤꯔꯣꯏꯗ
ꯈꯜꯂꯦ ꯍꯥꯏꯕꯗꯣ ꯇꯧꯗꯦꯗ ꯇꯧꯗꯦꯗ ꯑꯈꯣꯏ ꯑꯗꯨꯃꯥꯏꯅ ꯋꯥꯈꯜ ꯐꯠꯇꯕꯗꯤ ꯅꯠꯇꯦꯗꯥ ꯃꯈꯜ ꯌꯥꯝ ꯐꯥꯕꯅꯤꯕꯥ ꯀꯥꯏꯅ ꯀꯣ ꯑꯁ ꯃꯤꯗꯤ ꯃꯤꯅ ꯊꯥꯒꯠꯄꯗꯣ ꯑꯩꯁꯦꯀꯣ ꯃꯤ ꯃꯤꯗꯒꯤ ꯆꯠꯂꯦ ꯑꯩꯅ ꯋꯥꯔꯤ ꯁꯥꯟꯅꯕ ꯃꯤ ꯃꯤ ꯗꯒꯤ ꯑꯗꯨꯝ ꯆꯠꯂꯦ
ꯑ ꯑ ꯀ꯭ꯂꯣꯁ ꯀ꯭ꯂ ꯀ꯭ꯂꯣꯁ ꯑꯣꯏꯕꯗꯤ ꯑꯦꯛꯁꯇ꯭ꯔꯥ ꯚꯥꯢꯕꯅꯦꯕ
ꯍꯣꯏ ꯀ꯭ꯂꯣꯁ ꯑꯣꯏꯕꯗꯒ ꯁꯨꯛꯈꯪ ꯈꯪꯗꯕꯒꯣ ꯀꯣ
ꯎꯝ
ꯁꯨꯛꯈꯪ ꯈꯪꯗꯕꯗꯤ ꯃꯣꯏꯁꯨ ꯀ꯭ꯌꯝꯇ ꯈꯪꯗꯦ ꯍꯥꯏꯗꯤ ꯃꯤ ꯑꯇꯣꯞꯄ ꯅꯣꯡꯃꯒꯨꯝꯕ ꯈꯛꯇ ꯎꯕꯒꯨꯝꯕꯗꯣ ꯑꯗꯨꯒꯨꯝꯕꯗꯤ ꯑꯗꯣ ꯈꯪꯕꯒꯨꯝ ꯈꯪꯗꯕꯒꯨꯝ ꯇꯧꯕꯗꯣ ꯑꯗꯨ ꯈꯣꯏꯗꯗꯤ ꯑꯗꯨꯝ ꯇꯨꯃꯤꯟꯅ ꯂꯩꯈ꯭ꯔꯅꯤ
ꯑꯩꯗꯤ ꯃꯤ ꯃꯤ ꯃꯁꯛ ꯈꯪ ꯃꯤ ꯍꯥꯥ
ꯑꯩꯗꯤ ꯑꯗꯨꯝ ꯃꯤ ꯎꯕꯁꯤꯡ ꯑꯅꯧꯕꯔꯥ ꯈꯪꯗꯦ ꯈꯪꯕ꯭ꯔꯥ ꯈꯪꯗꯕ꯭ꯔꯥ ꯑꯩꯉꯣꯟ ꯗ ꯋꯥꯔꯤ ꯁꯥꯔꯗꯤ ꯑꯩꯁꯨ ꯑꯗꯨꯝ ꯁꯥꯏꯌꯦ
ꯑꯗꯨꯅꯦ ꯅꯪ ꯑꯗꯨꯝ ꯋꯥ ꯉꯥꯡꯕꯒꯤꯅꯦ ꯑꯩꯁꯨ ꯑꯗꯨꯝ ꯉꯥꯡꯅꯤꯡꯉꯥꯏ ꯂꯩꯕꯗꯣ ꯃꯤꯅ ꯑꯩꯅ ꯋꯥ ꯉꯥꯡꯕ ꯃꯤꯗꯨꯅ ꯑꯗꯨꯝ ꯇꯨꯃꯤꯟ ꯂꯩꯔꯗꯤꯀꯣ ꯑꯩꯁꯨ ꯑꯗꯨꯝ ꯇꯨꯃꯤꯟ ꯂꯩꯈ꯭ꯔꯅꯤ
ꯑꯁ ꯑꯁ ꯑꯁ
ꯏꯊꯟꯗꯗꯤ ꯃꯤꯅ ꯉꯥꯡꯔꯛꯇ꯭ꯔꯗꯤꯀꯣ ꯑꯩꯅ ꯉꯥꯡꯅꯤꯡꯉꯥꯏꯗꯤ ꯑꯝꯐꯥꯎ ꯑꯩꯉꯣꯟꯗ ꯋꯥ ꯉꯥꯡꯅꯤꯉꯥꯏ ꯂꯩꯇꯕꯅꯦ ꯑꯗꯨꯝ ꯑꯩꯒ ꯉꯥꯡꯅꯕ ꯃꯤꯗꯣ ꯑꯗꯨꯝ ꯉꯥꯡꯊꯣꯛꯔꯛꯑꯗꯤ ꯀꯣ ꯈꯔ ꯍꯦꯟꯖꯤꯜꯂꯛꯄꯅꯦ ꯑꯩꯅ ꯑꯃꯨꯛꯀ ꯋꯥ ꯉꯥꯡꯕꯁꯤꯁꯨ ꯀꯣ ꯋꯥ ꯉꯥꯡꯃꯟꯂꯁꯨ ꯀꯪꯉꯤ ꯍꯥꯏꯕꯅꯤ ꯃꯤꯁꯤꯡꯅ ꯇꯥꯕ꯭ꯔꯣ